ꯍꯜꯂꯣ ꯑꯣ ꯅꯪ ꯎꯝ ꯇꯥꯏꯌꯦ ꯅꯪꯒꯤ ꯑ ꯅꯪꯒꯤꯗꯨ ꯃꯃꯤꯡ ꯇꯣꯉꯥꯟꯅ ꯂꯥꯛꯑꯦꯅꯦ ꯀ꯭ꯔꯤꯒꯤ꯭ꯔꯥꯅꯤ ꯅꯪꯒꯤ ꯃꯃꯤꯡꯗ ꯂꯥꯛꯇꯣꯏꯅꯦ ꯥꯏ ꯊꯦꯝꯂꯨ ꯒꯥꯏ ꯊꯦꯝꯂꯨ ꯆꯥ ꯑꯗꯨꯃꯥꯏꯅ ꯂꯩꯅꯦ ꯗ
ꯈꯪꯗꯦ ꯑꯣ ꯑꯗꯨ ꯀꯩꯅꯣ ꯇꯧꯕꯒꯤꯅꯦ ꯐꯨꯜ ꯑꯣꯏꯕꯒꯤꯀꯣ
ꯑꯣ ꯑꯩꯅꯀꯣ ꯑꯩꯅ ꯍꯥꯏꯕꯗꯤ ꯅꯪꯅ ꯑ ꯀꯩꯅꯣ ꯔꯦꯛꯇꯨ ꯁꯦꯝꯃꯣ ꯔꯦꯛꯇꯨ ꯀꯩꯅꯣ ꯂꯩꯒꯦ ꯍꯥꯏꯕꯗꯨꯣ ꯑꯗꯨꯗꯒꯦ ꯇꯥꯏꯞꯇ ꯈꯔ ꯄꯤꯛꯄ ꯁꯦꯝꯃꯗꯤ ꯑꯩꯈꯣꯏꯒꯤ ꯦꯠ ꯃꯄꯥꯟꯗ ꯑꯃꯨꯛꯒ ꯄꯨꯊꯣꯛꯂꯒ ꯊꯝꯃꯩꯅ ꯑꯗꯨꯗꯒꯤ ꯁꯦꯝꯕ ꯌꯥꯅꯤ ꯍꯥꯏꯌꯦ ꯂꯕꯤꯡꯁꯅꯗꯤ ꯌꯨꯄꯤꯒꯨꯝꯕ ꯂꯧꯔꯗꯤꯀꯣ ꯑꯗꯨꯗꯤ ꯑꯗꯨꯗꯤ ꯁꯦꯝꯃ꯭ꯔꯁꯤꯔꯥ ꯍꯥꯏꯅ ꯈꯟꯕ ꯑꯣ ꯐꯔꯦ ꯎꯝ
ꯀꯩꯅꯣ ꯌꯨꯄꯤꯒꯨꯝꯕ ꯔꯔꯥꯡꯝꯒꯨꯝꯕ ꯈꯛꯇꯪ ꯂꯩꯔꯒ ꯀꯣ
ꯍꯣꯏ ꯗꯔꯀꯥꯔ ꯗꯔꯀꯥꯔ ꯇꯥꯕꯁꯤꯡꯗꯨꯣ ꯑꯗꯨꯒꯨꯝꯕ ꯉꯥꯛꯇ ꯂꯩꯔꯒꯀꯣ ꯑꯗꯨꯝ ꯇꯞ ꯇꯞꯅ ꯑꯌꯨꯛ ꯑꯌꯨꯛ ꯒꯨꯝꯕ ꯑꯗꯨꯝ ꯐ꯭ꯔꯤ ꯑꯣꯏꯕ ꯑꯣꯏꯕ ꯀꯥꯟꯗ ꯑꯗꯨꯝ ꯁꯦꯝꯒꯦ ꯍꯥꯏꯅ ꯁꯦꯝꯃꯣ ꯍꯥꯏꯅ ꯍꯥꯏꯕ ꯑꯩꯅ
ꯑꯣ ꯑꯣ ꯑꯗꯨꯁꯨ ꯌꯥꯏꯌꯦꯅ ꯑꯩꯗꯤ ꯀꯣꯏꯊꯤ ꯊꯤꯔꯒ ꯑꯣꯟꯂꯥꯏꯟꯗꯨꯁꯨ ꯊꯤꯔꯒꯀꯣ ꯎ ꯏꯝꯐꯥꯜꯗ ꯑꯣꯟꯂꯥꯏꯟꯒꯤ ꯗꯨꯀꯥꯟ ꯌꯣꯟꯕꯗꯣ ꯊꯤꯔꯒ ꯑꯩꯅ ꯄꯥꯝꯕꯁꯦ ꯑꯦꯛꯖꯦꯛ ꯐꯪꯕ ꯆꯤꯌꯔꯒꯨꯝꯕ ꯑꯗꯨꯒ ꯀꯔꯤ ꯀꯔꯤ ꯗ꯭ꯔꯦꯁꯤꯡ ꯇꯦꯕꯜꯒꯨꯝꯕꯗꯤ ꯂꯩ ꯑꯗꯨꯕꯨ ꯑꯩꯅ ꯍꯧꯖꯤꯛ ꯕꯨꯛ ꯁꯦꯞꯀꯤꯁꯤꯦ ꯎꯗꯦ ꯑꯗꯨꯕꯀꯣ ꯑꯗꯨꯒꯤꯅꯦ ꯑꯗꯨ ꯑꯥꯏꯗꯤꯌꯥꯁꯨ ꯅꯈꯣꯏ ꯀꯔꯤ ꯇꯧꯔꯕ꯭ꯔꯣ ꯐꯃꯨꯡꯗꯣ ꯑꯗꯨꯁꯨ
ꯑꯥ ꯇꯦꯟ ꯍꯥꯟꯕꯗꯤ ꯏꯖꯤꯅꯤ ꯑꯗꯨꯕꯨ ꯑꯥ ꯐꯦꯟ ꯍꯥꯟꯕꯗꯤ ꯏꯖꯤꯅꯦ ꯑꯗꯨꯕꯨ ꯀꯩꯅꯣ ꯇꯧꯕ ꯃꯥꯒꯤꯗꯨ ꯀꯔꯝꯕꯅ ꯍꯥꯏꯁꯤꯔꯥ ꯈꯔ ꯀꯣ ꯃꯦꯇ꯭ꯔꯦꯁ ꯀ ꯆꯥꯗꯦ ꯑꯗꯨꯒ ꯃꯦꯇ꯭ꯔꯦꯁ ꯀꯨꯝꯕ ꯑꯗꯨ ꯆꯞ ꯆꯥꯅ ꯊꯤꯒꯦ ꯍꯥꯏꯔꯁꯨ ꯗꯕꯒꯨꯝ ꯅꯠꯇꯕ ꯑꯗꯨꯒꯤ ꯈꯔ ꯂꯨꯒ ꯑꯗꯨꯗ
ꯑꯥ
ꯂꯩꯌꯦꯗꯅ ꯎꯝ ꯍꯣꯏ ꯗꯥꯏꯔꯦꯛ ꯑꯃꯨꯛꯀ ꯔꯤꯄꯤꯌꯔ ꯇꯧ ꯗꯥꯏꯔꯦꯦꯛ ꯆꯪꯂꯦꯕ
ꯑꯣ ꯑꯣ
ꯍꯥꯏꯕꯗꯤ ꯑ ꯑꯗꯨ ꯂꯩ ꯂꯩꯌꯦꯅ ꯗꯕꯄꯥꯒꯤ ꯃꯦꯠ ꯗ꯭ꯔꯦꯁ ꯄꯤꯌꯨ ꯍꯥꯏꯔꯗꯤ ꯕꯖꯥꯔꯗꯁꯨ ꯐꯪꯒꯅꯤ ꯀꯥꯡꯈꯥꯟꯒꯨꯝꯕꯁꯨ ꯐꯪꯒꯅꯤ ꯑꯗꯨꯝ ꯑꯗꯨꯗꯤ ꯁꯤꯡꯒꯜꯁꯨ ꯅꯠꯇꯦꯀꯣ ꯁꯤꯡꯒꯥꯜꯒꯤ ꯄꯤꯌꯨ ꯍꯥꯏꯔ ꯃꯦꯠꯇ꯭ꯔꯁꯨ ꯎꯝ ꯁꯤꯡꯒꯜꯒꯤꯁꯨ ꯐꯪꯉꯦ ꯑꯗꯨ ꯑꯗꯨꯗꯤ ꯁꯤꯡꯒꯜꯁꯨ ꯅꯠꯇꯦ ꯑꯗꯨꯝ ꯐꯔꯛ ꯇꯥꯕ ꯀꯣ ꯑꯗꯨꯒꯤ ꯅꯪꯅ ꯑꯗꯨꯝ ꯂꯩꯒꯦ ꯇꯧꯕ ꯁꯨꯔꯨꯕꯨꯗꯤ ꯑꯗꯨꯗ ꯑꯣꯏꯅ ꯁꯦꯝꯕꯤꯈ꯭ꯔꯁꯤꯔꯥ ꯍꯥꯏꯅ ꯑꯩꯅ ꯉꯁꯥꯏ ꯃꯥꯕꯨ ꯁꯦꯝꯕ ꯌꯥꯕ꯭ꯔꯥ ꯍꯥꯏꯅ ꯍꯥꯏꯕ
ꯑꯥ ꯍꯣꯏ ꯑꯗꯨ ꯑꯣꯏꯔꯗꯤ ꯑꯗꯨꯃꯥꯏꯅ ꯂꯩꯔꯗꯤ ꯗꯤ ꯑꯩꯅ ꯀꯔꯤ ꯗꯔꯀꯥꯔ ꯂꯩꯕ ꯄꯣꯠ ꯆꯩꯗꯨꯣ ꯂꯩꯔꯒ ꯀꯣ
ꯍꯣꯏ
ꯆꯅ ꯑꯁ ꯐ꯭ꯔꯤ ꯑꯣꯏꯕ ꯀꯥꯟꯗ ꯑꯗꯨꯝ ꯇꯞ ꯇꯞꯅ ꯂꯩꯗꯅꯀꯣ ꯁꯦꯝꯕ ꯌꯥꯏꯑꯕ ꯑꯗꯨꯕꯨꯗꯤ ꯍꯣꯏ ꯍꯣꯏ ꯆꯟꯆꯟ ꯗ ꯀ꯭ꯔꯤ ꯇꯧꯔ ꯂꯩꯕ꯭ꯔꯣ
ꯑꯁ ꯑꯆꯥꯄꯣꯠ ꯂꯩꯕꯦ ꯂꯩꯕꯦ ꯍꯥꯏꯔꯒ ꯑꯃꯨꯛ ꯖꯨꯁ ꯂꯧꯔꯛꯜꯂꯦ ꯁꯤꯗ ꯑꯩꯅ ꯌꯥꯔꯦ ꯊꯛꯀꯅ ꯍꯥꯏꯔꯒ
ꯑꯣ ꯑꯣ ꯑꯣ ꯑꯣ ꯗꯨꯀꯥꯟ ꯅꯛꯄꯗꯨꯅ ꯎꯄꯥꯏ ꯂꯩꯇꯦꯕ ꯑꯗ ꯁꯨꯏ ꯁꯝꯗꯤ ꯇꯨꯝꯈ꯭ꯔꯦ ꯑꯩꯁꯦ ꯉꯁꯤꯁꯦ ꯐꯣꯟ ꯁꯥꯕꯁꯦ ꯉꯁꯥꯏ ꯅꯉꯣꯟꯗ ꯁꯥꯔꯛꯑꯒꯦ ꯍꯥꯏꯅ ꯇꯧꯕꯗꯣ ꯏꯆꯦꯒ ꯋꯥꯔꯤ ꯁꯥꯔꯦ ꯏꯆꯦꯒ ꯋꯥꯔꯤ ꯁꯥꯕ ꯂꯣꯏꯔꯒ ꯑꯃꯨꯛꯀ ꯑꯩꯈꯣꯏꯒꯤ ꯅꯍꯥꯟꯒꯤ ꯄꯣꯠ ꯆꯩ ꯄꯤꯔꯛ ꯄꯁꯤꯡꯒꯤ ꯑꯃꯈ ꯇꯧꯔꯛꯑꯦ ꯃꯤ ꯌꯥꯎꯍꯟꯅꯉꯥꯏ ꯍꯥꯏꯅꯀꯣ ꯑꯗꯨꯅꯍꯨꯔꯦꯟꯅ ꯑꯩ ꯕꯨ ꯎꯅꯕ ꯂꯥꯛꯀꯦ ꯑꯗꯨꯒ ꯄꯣꯠ ꯆꯩꯩ ꯈꯔ ꯋꯥꯠꯄꯗꯨꯁꯨꯛ ꯄꯤꯒꯦ ꯍꯥꯏꯅ ꯃꯣꯏꯗꯣ ꯑꯃꯨꯛꯀ ꯇꯧꯔꯛꯄ ꯐꯣꯟꯁꯦ ꯃꯊꯪ ꯃꯊꯪ ꯑꯗꯨꯒ ꯆꯥꯛꯁꯨ ꯆꯥꯔꯦ ꯑꯗꯣ ꯐ꯭ꯔꯤ ꯑꯣꯏꯕꯗ ꯅꯪꯉꯣꯟꯗ ꯇꯧꯒꯦ ꯍꯥꯏꯔꯒ ꯏꯆꯥꯅꯨꯄꯤꯗꯨꯅ ꯑꯃꯛꯀ ꯐꯣꯟ ꯄꯥꯏꯔꯒ ꯂꯩꯕ ꯑꯗ ꯍꯧꯖꯤꯛꯇꯤ ꯃꯥ ꯇꯨꯝꯔꯒ ꯂꯩꯕ ꯑꯩꯁꯦ ꯑ ꯑꯗꯨꯗꯤ ꯉꯥꯏꯍꯥꯛ ꯈꯤꯇꯪ ꯇꯥꯎꯧꯕꯅ ꯐꯒꯅꯤ ꯍꯥꯏꯅ ꯑꯩꯅ ꯇꯣꯡꯉꯛꯄꯅꯦꯕ
ꯎꯝ ꯍꯣꯏ ꯍꯣꯏ ꯅꯍꯥꯟ ꯅꯍꯥꯟꯗꯨ ꯅꯪꯅ ꯁꯥꯏꯖ ꯄꯥꯝꯃꯦ ꯍꯥꯏꯕꯗꯣ ꯑꯗꯨꯒꯤ ꯁꯥꯏꯖꯇ ꯂꯧꯔꯒ ꯁꯣ ꯑꯗꯨꯗ ꯍꯥꯞꯄ ꯆꯞ ꯆꯥꯅꯤꯡꯉꯥꯏ ꯁꯥꯏꯖꯁꯨ ꯂꯧꯔꯒ ꯁꯦꯝꯕ ꯌꯥ ꯍꯥꯏꯕ ꯑꯩꯈꯣꯏꯅ ꯁꯦꯝꯂꯗꯤꯀꯣ ꯔꯦꯗꯤ ꯃꯥ ꯂꯩ ꯔꯦꯗꯤ ꯑꯗꯨ ꯆꯥꯕꯗꯨ ꯐꯪꯂꯪꯂꯣꯏꯕ ꯍꯥꯏꯕꯗꯤ ꯈꯔ ꯄꯤꯛꯄ꯭ꯔꯥ ꯈꯔ ꯆꯥꯎꯕ꯭ꯔꯥ ꯑꯗꯨꯒꯨꯝꯕ ꯉꯥꯡꯅꯩꯌꯦꯕꯀꯣ ꯅꯍꯥꯟ ꯇꯥꯡꯒꯣꯜ ꯅꯨꯄꯤꯅ ꯂꯧꯑꯣ ꯍꯥꯏꯕꯗꯨꯗꯤ ꯁꯥꯏꯖꯇ ꯌꯥꯝ ꯆꯥꯎꯃꯟꯕ ꯆ ꯅꯁꯨ ꯆꯧꯃ ꯂꯅꯥꯀ ꯁꯤꯁ ꯊꯥꯎꯖꯟ ꯆꯤ ꯆꯉꯥꯏꯅ ꯃꯣꯏꯗꯤ ꯁꯦꯝꯕ ꯑꯃ ꯎꯝ ꯍꯣꯏꯧ ꯑꯗꯨ ꯁꯤꯡꯗꯤ ꯌꯥꯝ ꯐꯖꯕ ꯅꯠꯇꯦꯕ ꯄ꯭ꯂꯥꯏꯋꯨꯛꯀꯨꯝꯕꯗꯨ ꯊꯝꯃꯦꯕ ꯑꯗꯨ ꯑꯣꯏꯔꯁꯨ ꯃꯦꯇ꯭ꯔꯤ ꯀꯩꯅꯣ ꯆꯥꯔꯖꯀꯨꯝꯕ ꯂꯧꯋꯏ ꯅꯍ ꯃꯤꯁꯇ꯭ꯔꯤꯒꯤꯀꯣ ꯑꯗꯨ ꯑꯣꯏꯔ ꯑꯗꯨ ꯃꯃꯥꯟꯗꯣ ꯑꯗꯨꯃꯥꯏꯅ ꯂꯥꯛꯄꯅꯦ ꯃꯥ ꯅꯣꯡ ꯃꯥꯒꯤ ꯆꯥꯔꯖꯁꯨ ꯑꯗꯨꯝ ꯂꯤꯁꯤꯡ ꯑꯃꯒꯨꯝꯕꯗꯤ ꯃꯤꯁꯇ꯭ꯔꯤ ꯈꯣꯏꯗꯤ ꯂꯧꯋꯦꯕ ꯑꯗꯨꯒꯤ ꯌꯥꯝ ꯇꯥꯡꯉꯦꯕꯀꯣ ꯑꯗꯨ ꯍꯦꯟꯅꯗꯤ ꯁꯦꯝꯕ ꯅꯠꯇꯕ ꯐꯅ ꯈꯟꯕ ꯑꯗꯨꯕꯨ ꯑꯩꯈꯣꯏ ꯌꯥꯝ ꯀꯥꯟꯕꯨ ꯄꯨꯨꯨꯡꯒꯣꯏꯗꯤꯗ ꯑꯗꯨꯝꯃ ꯁꯦꯝꯃꯃꯦꯥꯏ ꯌꯥ ꯌꯦꯅꯥꯜꯂ
ꯍꯥꯟꯅꯗꯒꯤꯅꯦ ꯁꯨ ꯄꯥꯝ ꯄꯥꯝꯗ꯭ꯔꯥ ꯍꯥꯏ ꯍꯥꯏꯔꯒ ꯂꯩꯕꯗꯣ
ꯑꯩꯒꯤ ꯅꯨꯄꯥꯅꯁꯨ ꯑꯩꯗꯤ ꯄꯥꯝꯃꯦ ꯍꯥꯏꯅꯗꯤ ꯑꯗꯨꯝ ꯕꯦꯗꯠꯇ ꯇꯨꯝꯕꯗꯤ ꯈꯔ ꯅꯥꯜꯂꯦꯗꯅ ꯑꯗꯨꯒꯤ ꯂꯧꯕꯅꯦꯕ ꯑꯗꯨꯒ ꯂꯕꯤꯡꯁꯟꯅꯁꯨ ꯑꯁꯤꯒꯨꯝꯕ ꯄꯦꯠ ꯂꯧꯕꯗꯨꯣ ꯅꯪ ꯄꯥꯡꯃꯜꯂꯦ ꯄꯥꯡꯃꯜꯂꯦ ꯍꯦꯛ ꯂꯥꯛꯑꯒ ꯍꯥꯏꯕ ꯑꯗꯨꯒꯤ ꯑꯩꯅ ꯑꯩ ꯅꯪꯕꯨꯁꯨ ꯄꯨꯔ ꯆꯠꯄꯗꯨꯗꯤ ꯅꯪꯁꯨ ꯍꯥꯏꯕ ꯌꯥꯗ꯭ꯔꯥ ꯍꯥꯏꯅ ꯍꯥꯏꯕ ꯑꯗꯨ ꯃꯤꯒꯤ ꯃꯃꯥꯡꯗ ꯑꯣꯏꯕ ꯑꯗꯨꯣꯏꯅꯤꯅ ꯑꯗꯨꯝ ꯃꯥꯅ ꯍꯥꯏꯅꯤꯡꯗꯕ ꯃꯥꯜꯂꯦꯕ ꯑꯣ ꯍꯦꯛ ꯌꯨꯝ ꯌꯥꯎꯕ ꯀꯥꯟꯗ ꯍꯥꯏꯔꯛꯄ ꯑꯗꯨ ꯅꯨꯄꯤꯅꯁꯨ ꯑ ꯑꯩ ꯏꯃꯥꯔꯖꯦꯟꯁꯤꯗ ꯌꯣꯟꯕꯅꯤ ꯄꯩꯁꯥ ꯀꯔꯗ ꯍꯦꯞ ꯇꯧꯕꯤ ꯇꯧꯔꯦꯒꯦ ꯀꯔꯤ ꯇꯧꯔꯦ ꯑꯗꯨꯝ ꯍꯥꯏꯔꯒ ꯂꯩꯕꯒꯤꯀꯣ ꯑꯩ ꯑꯩꯗꯤ ꯍꯣꯏ ꯑꯗꯨꯗꯤ ꯑꯩꯅ ꯑꯗꯨꯝ ꯈꯜꯂꯒ ꯂꯩꯕꯤꯈ꯭ꯔꯕ ꯀꯗꯔꯗꯤ ꯌꯥꯝ ꯆꯥꯎꯕꯅꯦꯀꯣ ꯑꯗꯨ ꯅꯨꯄꯤꯁꯨ ꯑꯗꯨꯒꯤ
ꯑ ꯀꯩꯅꯣ ꯑꯣ ꯅꯒꯤ ꯎꯝ ꯍꯧꯖꯤꯛ ꯀꯩꯅꯣꯗꯨꯗ ꯂꯩ ꯗꯨꯀꯥꯟꯗ ꯂꯩꯕ ꯑꯃ ꯕꯦꯗꯠꯇꯨꯗꯤ ꯑꯗꯨꯝ ꯌꯥꯏꯀꯣ ꯁꯤꯡꯒꯜꯔꯥ ꯑꯗꯨꯗꯤꯀꯣ
ꯍꯣꯏ ꯑꯗꯨꯗꯤ ꯌꯥꯔꯦ ꯑꯗꯨꯗꯤ ꯑꯩꯅ ꯄꯥꯝꯅ ꯂꯧꯕꯅꯦꯕ ꯑꯗꯨꯗꯤ ꯑꯩꯈꯣꯏ ꯐꯦꯁꯤꯌꯦꯜ ꯇꯧꯅꯤꯡꯉꯥꯏꯗ ꯆꯞ ꯆꯥꯕ
ꯑ
ꯈꯔ ꯋꯥꯡꯡꯂꯒ ꯀꯣ ꯑꯩꯈꯣꯏꯅ ꯅꯍꯥꯟ ꯅꯈꯣꯏꯒꯤ ꯁꯤꯡꯒꯥ ꯄꯨꯕꯗꯨꯗꯤ ꯈꯔ ꯅꯤꯃꯟꯕꯒꯤꯀꯣ ꯈꯔ ꯀꯝꯐꯣꯔꯇꯦꯕꯜ ꯑꯣꯏꯗꯕ ꯑꯗꯣ ꯍꯧꯖꯤꯛ ꯕꯦꯠꯇꯨꯗꯤ ꯈꯔ ꯋꯥꯡꯕꯒꯤ ꯑꯗꯨꯝ ꯆꯞ ꯆꯥꯥꯏꯕ ꯑꯗꯨ ꯕꯦꯒꯁꯨ ꯑꯃ ꯂꯤꯁꯤꯡ ꯑꯃꯗ ꯂꯧꯕꯅꯦꯕ ꯃꯤꯉꯣꯟꯗ ꯑꯗꯨꯒ ꯑꯩ ꯑꯩꯉꯣꯟꯗꯗꯤ ꯂꯤꯁꯤꯡ ꯑꯃꯒ ꯆꯥꯝꯃꯉꯥꯗ ꯄꯤꯕꯅꯦꯕ ꯑꯗꯨꯁꯨ ꯌꯥꯝ ꯐꯖꯩ ꯐꯖꯕ ꯑꯣꯏꯗ꯭ꯔꯦꯕ ꯍꯥꯏꯕꯗꯤ ꯄ꯭ꯂꯥꯏꯋꯣꯠꯇ ꯇꯧꯕꯅꯤꯅ ꯑꯗꯨꯝ ꯀꯥꯏꯕꯁꯨ ꯌꯧꯔꯦꯕꯀꯣ
ꯍꯣꯏ ꯍꯣꯏ
ꯁꯨ ꯑꯩꯅ ꯂꯧꯅꯤꯡꯕꯅꯤꯅ ꯑꯗꯨꯝ ꯂꯧꯔꯕ ꯑꯩꯅ ꯕꯦꯗꯠꯇꯨ ꯑꯃꯨꯛ ꯍꯥꯏꯕꯗꯤ ꯑꯩꯈꯣꯏꯅ ꯂꯧꯅꯤꯡꯕ ꯀꯥꯟꯗ ꯀꯟꯍꯦꯟꯒꯨꯝꯕꯁꯦ ꯊꯤꯔꯁꯨ ꯐꯪꯉꯣꯏꯕꯀꯣ ꯑꯁꯤ ꯂꯧꯅꯤꯡꯉꯦ ꯑꯁꯤ ꯂꯧꯅꯤꯡꯉꯦ ꯍꯥꯏꯔꯒꯁꯨ ꯐꯪꯉꯣꯏꯕ ꯑꯗꯨꯒ ꯐꯥꯔꯁ ꯨꯝꯕ ꯑꯃꯨꯛ ꯁꯦꯝꯂꯁꯨ ꯃꯃꯥꯟꯁꯤ ꯑꯗꯨ ꯍꯦꯟꯅꯗꯤ ꯇꯥꯗꯤ ꯇꯥꯒꯅꯦꯕ ꯃꯃꯥꯟꯖꯤ ꯈꯂ ꯑ ꯃꯃꯥꯟ ꯒꯤ ꯈꯜꯂꯒ ꯑꯗꯨꯝ ꯂꯧꯈ꯭ꯔꯕꯅꯤ ꯍꯧꯖꯤꯛꯀꯤ ꯕꯦꯒꯒꯨꯝꯕꯁꯨ ꯑꯩꯈꯣꯏꯅ ꯁꯤꯡ ꯂꯧꯒꯅꯤ ꯐꯤꯌꯔꯒꯨꯝꯕ ꯃꯤꯁꯇ꯭ꯔꯤ ꯆꯥꯛꯀꯨꯝꯕ ꯇꯧꯔꯗꯤ ꯁꯨꯃꯥꯏꯅꯗꯤ ꯇꯥꯗꯤ ꯇꯥꯈ꯭ꯔꯅꯦꯕ ꯀꯣ ꯑꯗꯨ ꯑꯗꯨ ꯑꯩꯈꯣꯏꯅ ꯍꯥꯏꯕꯗꯤ ꯆꯤꯡ ꯆꯞ ꯆꯥꯗꯕꯒꯤꯀꯣ ꯃꯦꯇ꯭ꯔꯦꯁꯨꯨꯇꯥꯗꯦ ꯀꯥꯡꯈꯥꯟꯁꯨ ꯌꯥꯝ ꯆꯥꯎꯃꯜꯂꯦ ꯀꯥꯡꯈꯜꯁꯨ ꯍꯥꯞꯄ ꯌꯥꯗꯦ ꯑꯗꯨ ꯀꯥꯡꯅ ꯇꯨꯝꯕ ꯌꯥꯗꯦ ꯑꯗꯨꯃꯥꯏꯅ ꯇꯧꯕꯒꯤ ꯑꯩꯗ ꯌꯥꯝ ꯏꯔꯤ ꯏꯁꯇꯦꯠ ꯇꯧꯈ꯭ꯔꯕ ꯑꯗꯨꯒ ꯏꯁꯊꯜ ꯎꯝ ꯀꯥꯡꯈꯜꯗꯣ ꯑꯩꯅ ꯌꯥꯡꯉꯦ ꯅꯍꯥꯟ ꯑꯩ ꯕꯖꯥꯔ ꯆꯠꯄꯗꯣ
ꯎꯝ
ꯑꯗꯣ ꯑꯩꯈꯣꯏꯅ ꯍꯧꯖꯤꯛ ꯃꯣꯁꯀ꯭ꯇꯣ ꯅꯦꯠ ꯍꯦꯛ ꯍꯦꯛ ꯍꯥꯞꯄꯗꯣ ꯑꯗꯨꯒꯨꯝꯕꯗꯤ ꯀꯩꯅꯣ ꯀ꯭ꯋꯥꯂꯤꯇꯤ ꯐꯖꯕ ꯂꯩꯗꯕ ꯌꯥꯝ ꯀ꯭ꯋꯥꯂꯤꯇꯤ ꯍꯣꯡꯕ ꯀꯣꯏꯗꯣ ꯎꯝ ꯐꯥꯏꯚ ꯍꯟꯗ꯭ꯔꯦꯠꯀꯨꯝꯕ ꯑꯗꯨꯒꯨꯝꯕ ꯄꯤꯕꯈꯣꯏ ꯑꯗꯨ ꯂꯩꯕ ꯑꯗꯨꯒꯤ ꯁꯤꯗꯤ ꯀꯅꯥ ꯇꯅ ꯈꯟꯕ ꯑꯗꯨꯒ ꯆꯁꯤꯡꯗꯣ ꯁꯤ ꯂꯩꯗꯤ ꯂꯩꯌꯦꯦ ꯇꯨꯜꯍꯥꯎ ꯉꯝꯅ ꯂꯧꯕꯗꯣ ꯑꯗꯨꯒꯤꯒꯨꯝꯕꯗ ꯍꯣꯡ ꯍꯣꯡꯅꯁꯨ ꯂꯩꯑꯦ ꯑꯗꯨꯕꯨ ꯀꯥꯡꯈꯜ ꯑꯗꯨ ꯍꯥꯞꯀꯅꯤ ꯍꯥꯏꯔꯁꯨ ꯁꯇꯦꯟ ꯑꯃꯨꯛ ꯁꯦꯝꯒꯅꯤ ꯑꯗꯨ ꯑꯗꯨꯒꯤ ꯑꯩꯅ ꯎꯝ
ꯦꯟ ꯑꯃ ꯍꯣꯏ ꯑꯗꯨꯒꯨꯝꯕꯗꯤ ꯏꯁꯇꯦꯟ ꯍꯥꯞꯇ꯭ꯔꯗꯤ ꯌꯥꯗꯕꯅꯤ ꯅꯍꯥꯟ ꯅꯣꯏ ꯏꯆꯦꯅ ꯂꯥꯛꯄ ꯀꯥꯟꯗ ꯀꯥꯡꯈꯜ ꯑꯅꯤ ꯂꯧꯕꯗꯣ ꯀꯥꯡꯈꯜ ꯑꯍꯨꯝ ꯂꯧꯕꯅꯦ ꯃꯆꯥꯅꯨꯄꯥ ꯑꯍꯟ ꯕꯣꯔꯗꯤꯡ ꯆꯪꯒꯗꯕꯒꯤ ꯑꯃ ꯑꯗꯨꯒ ꯈꯨꯟꯗ ꯄꯨꯅ ꯑꯅꯤ ꯂꯧꯕꯅꯦ ꯃꯥꯁꯨ ꯕꯥꯔꯒꯦꯅꯤꯡ ꯐꯖꯅ ꯍꯥꯏꯌꯦ
ꯑꯥ ꯃꯥꯁꯨ ꯍꯥꯏꯔꯝꯅꯦ ꯃꯥꯗꯣ ꯑꯗꯨꯗꯣ ꯐꯖꯕꯅꯦ ꯃꯥꯅ ꯌꯨꯝꯗ ꯆꯠꯅꯤꯡꯉꯥꯏ ꯍꯥꯏꯕꯗꯨꯗꯤ
ꯑꯣ ꯐꯖꯕꯅꯦꯀꯣ ꯀꯂꯔꯗꯨꯁꯨ ꯐꯖꯕꯅꯦ ꯑꯗꯨꯒ ꯑꯗꯨꯗꯤ ꯑꯗꯨꯝ ꯌꯥꯏ ꯎꯝ ꯑꯁ ꯀꯂꯔꯗꯣ ꯍꯥꯟꯅ ꯄꯤꯡ ꯄꯨꯔꯥ ꯌꯥꯛꯄ ꯄꯤꯡꯗꯣ ꯑꯗꯨ ꯂꯧꯥꯎꯅꯉꯥꯏ ꯇꯧꯕꯅꯦ ꯑꯩꯅ ꯑꯁ ꯑꯌꯥ ꯁꯤꯠꯁꯤꯠꯂꯣ ꯑꯁꯤꯗꯤ ꯂꯧꯔꯨꯅꯨ ꯑꯩꯅ ꯍꯥꯏꯕꯀꯣ ꯂꯧꯗ꯭ꯔꯒ ꯑꯁꯤ ꯄꯤꯆ ꯀꯂꯔꯒ ꯀꯔꯤꯔꯥ ꯃꯆꯨ ꯑꯃ ꯂꯥꯏ ꯂꯨꯒꯨꯝꯕꯔꯥ ꯑꯗꯨ ꯂꯧꯍꯟꯕꯅꯦꯕ
ꯎꯝ ꯍꯣꯏ ꯀꯥꯡꯈꯥꯟꯗꯤ ꯄꯤꯡꯒꯨꯝꯕꯗꯤ ꯐꯖꯗꯦ ꯇꯈꯤꯔꯤꯅꯣ ꯀ꯭ꯔꯤꯝ ꯀꯂꯔꯒꯨꯝꯕꯗꯣ ꯑꯩꯗꯤ ꯐꯖꯩ ꯀ꯭ꯔꯤꯝ ꯀꯂꯔ ꯅꯠꯇ꯭ꯔꯗꯤ ꯋꯥꯏꯠ ꯑꯣꯏꯔꯁꯨ ꯐꯖꯗꯕ ꯀꯣ ꯅꯍꯥꯟ ꯑꯩꯅꯁꯨ ꯌꯥꯡꯉꯦꯕ ꯈꯨꯟꯗ ꯄꯨꯅꯤꯡꯉꯥꯏ ꯑꯩꯅꯁꯨ ꯅꯍꯥꯟ ꯅꯪꯈꯣꯏ ꯂꯩꯗꯀꯥꯟꯗ ꯂꯧꯋꯦꯕ ꯑꯩꯁꯨ ꯑꯩꯁꯨ ꯑꯃꯅ ꯂꯧꯕ ꯃꯃꯥꯟꯗꯨ ꯆꯞ ꯃꯥꯟꯅꯅ ꯂꯒꯅꯤ ꯇꯨ ꯊꯥꯎꯖꯟ ꯐꯥꯏꯚ ꯍꯟꯗ꯭ꯔꯦꯠꯅꯦ ꯑꯗꯨꯗꯒꯤ ꯍꯦꯟꯅ ꯑꯩ ꯇꯨ ꯊꯥꯎꯖꯟꯗ ꯂꯧꯋꯦ ꯃꯥꯒꯤ ꯃꯥꯁꯨ ꯇꯨ ꯊꯥꯎꯖꯟ ꯐꯥꯏꯚ ꯗ ꯍꯥꯏꯕ꯭ꯔ ꯑꯃ ꯅꯥꯏꯕꯗꯣ
ꯑ ꯑꯍꯨꯝꯗ ꯀꯌꯥꯔ ꯄꯤꯕꯗꯣ ꯑꯩꯁꯨ ꯀꯥꯎꯈ꯭ꯔꯦ ꯑꯗꯣ ꯃꯥꯁꯨ ꯐꯖꯅ ꯍꯥꯏꯌꯦ ꯕꯥꯔꯒꯦꯅꯤꯡꯗꯣ ꯑꯗꯨ ꯐꯖꯅ ꯕꯥꯔꯒꯦꯅꯤꯡ ꯇꯧꯔꯒ ꯂꯧꯈꯤꯕꯅꯦꯕ ꯑꯁ ꯑꯗꯨ ꯆꯥꯡꯂ ꯂꯧꯅꯤꯡꯕ ꯉꯥꯛꯇꯅꯦꯗ ꯎꯝ ꯄꯣꯠ ꯆꯩꯗꯣ ꯀꯣ ꯐꯅꯦꯛ ꯍꯥꯏꯔꯁꯨ ꯑꯗꯨꯒ ꯀꯔꯤ ꯀꯔꯤ ꯀꯥꯡꯈꯜ ꯍꯥꯏꯔꯁꯨ ꯐꯖꯕ ꯉꯥꯛꯇ ꯎ ꯌꯦꯡꯔꯒ ꯂꯧꯅꯤꯡꯕ ꯉꯥꯛꯇꯅꯦ ꯃꯅꯨꯡꯗ ꯆꯪꯉꯒꯗꯤ
ꯑꯣ
ꯑꯗ ꯃꯣꯏ ꯏꯃꯥ ꯃꯥꯔꯀꯦꯠꯇ ꯐꯝꯕꯁꯤꯡꯗꯤ ꯀꯩꯅꯣ ꯇꯧꯕꯅꯦ ꯏꯃꯥ ꯃꯥꯔꯀꯦꯠꯇ ꯐꯪꯝꯕꯁꯤꯡꯗꯤ ꯑꯇꯩꯗꯣ ꯌꯥꯝ ꯇꯥꯎ ꯍꯥꯏꯕꯁꯨ ꯌꯥꯗꯕꯅꯦ ꯃꯣꯏꯒꯤ ꯑꯃ ꯂꯩꯌꯦꯀꯣ
ꯍꯣꯏ ꯍꯣꯏ ꯑꯗꯨ ꯇꯗꯤ ꯑꯗꯨꯃꯥꯏꯗ
ꯑꯇꯩ ꯃꯐꯝꯕꯨꯗꯤ ꯍꯣꯏ ꯑꯩꯈꯣꯏꯅ ꯄꯪꯈꯥꯏ ꯍꯥꯏꯔꯁꯨ ꯌꯥꯏ ꯑꯗꯨꯕꯨ ꯃꯣꯏ ꯑꯁꯤ ꯃꯥꯔꯀꯦꯠ ꯏꯃꯥ ꯃꯥꯔꯀꯦꯠ ꯐꯒꯤꯁꯤꯗꯤ ꯀꯩꯅꯣ ꯇꯧꯕꯅꯤ
ꯃꯥꯔꯀꯦꯠꯇ ꯂꯧꯕꯒꯤꯅꯤ ꯃꯃꯥ ꯃꯥꯔꯀꯦꯠꯇꯒꯤ ꯃꯅꯨꯡ ꯆꯥꯡꯔꯒ ꯊꯪꯒꯥ ꯕ꯭ꯔꯖꯥꯗꯨꯣ ꯑꯗꯨ ꯆꯥꯡꯅꯤꯉꯥꯏꯗꯨ ꯀꯥꯡꯈꯟꯗꯣ ꯑꯗꯨꯗ ꯈꯔ ꯃꯃꯜ ꯇꯥꯕ ꯅꯨꯡꯉꯥꯏꯕꯅꯦ ꯑꯗꯨꯒꯨꯝꯕ ꯆꯞ ꯃꯥꯟꯅꯕ ꯌꯥꯝ ꯂꯩꯅꯦ
ꯎꯝ
ꯑ ꯇꯨ ꯀꯔꯤ ꯁꯨꯀꯥꯏꯗꯦ ꯃꯥꯁ ꯁꯨ ꯇꯥꯕ ꯃꯥꯜꯂꯩ ꯑꯗꯨꯒ ꯀꯥꯡꯈꯜꯗꯨ ꯆꯨꯂꯣꯉꯝꯅ ꯄꯨꯕꯗꯨ ꯀꯥꯡꯈꯜ ꯀꯥꯡꯈꯪ ꯍꯥꯞꯅꯤꯡꯉꯥꯏ ꯃꯐꯝꯁꯨ ꯂꯩꯇꯦ ꯃꯣꯏꯒꯤꯗꯨ ꯍꯥꯏꯕꯗꯤ ꯃꯈꯥꯗ ꯃꯤ ꯑꯃ ꯇꯨꯝ ꯃꯥ ꯆꯅꯤ ꯑꯃ ꯇꯨꯡꯒꯤ
ꯑꯣ ꯍ ꯍ ꯑꯗꯨ ꯖꯥꯠꯇꯨꯗꯤ ꯊꯝꯐꯝ ꯂꯩꯇ꯭ꯔꯕꯅꯦꯍꯦ ꯑꯗꯣ ꯃꯈꯥ ꯃꯈꯥꯗ ꯂꯩꯕ ꯃꯤꯗꯤ ꯑꯗꯨꯝ ꯁꯝꯍꯥꯎ ꯇꯧꯕ ꯌꯥꯕꯅꯦ
ꯍꯣꯏ ꯑꯗꯨꯒꯤ ꯑꯩꯅ ꯅꯪ ꯎꯝ ꯅꯪ ꯕꯦꯠꯇꯨ ꯃꯈꯥꯗ ꯂꯑꯣꯣꯀꯣ ꯃꯊꯛꯇꯤ ꯀꯥꯡꯈꯜ ꯍꯥꯞꯄ ꯌꯥꯔꯣꯏ ꯍꯥꯏꯅ ꯍꯥꯏꯕꯅꯦ ꯆꯨꯂꯣ ꯑꯝꯗ ꯍꯥꯏꯕ ꯍꯥꯏꯗꯤꯀꯣ ꯑꯩ ꯑꯩ ꯔꯨꯝ ꯐꯥꯎ ꯆꯪꯉꯦꯕ ꯃꯣꯏꯒꯤ ꯎꯝ ꯑꯗꯨꯒ ꯑꯩꯅ ꯍꯥꯏ ꯍꯥꯏꯈ꯭ꯔꯕꯅꯤ ꯑꯥꯡꯁꯤ ꯃꯈꯥꯒꯤꯗꯨ ꯂꯥꯛꯑꯣ ꯃꯊꯛꯇ ꯂꯥꯛꯑꯒꯗꯤ ꯃꯊꯛꯇꯗꯤ ꯀꯥꯡꯪꯈꯥꯝ ꯊꯝꯅꯤꯡꯉꯥꯏ ꯁꯦꯝꯗꯕꯅꯤꯅ ꯅꯪ ꯍꯥꯞꯄꯁꯨ ꯌꯥꯔꯣꯏ ꯍꯥꯏꯅ
ꯍꯣꯏ ꯍꯣꯏ
ꯃꯤꯗꯤ ꯂꯥꯛꯄ꯭ꯔꯣ ꯍꯧꯖꯤꯛ
ꯃꯤ ꯑꯃ ꯀꯂꯔ ꯇꯧꯕ ꯂꯥꯎꯔꯒ ꯂꯚꯤꯡꯇꯟ ꯇꯧꯔꯒ ꯂꯣꯏꯔꯕ ꯃꯥꯂ
ꯑꯣ ꯑꯣ ꯑꯣ ꯑꯣ ꯐꯩꯅꯦ ꯍꯧꯖꯤꯛ ꯍꯧꯖꯤꯛ ꯃꯇꯝꯗ ꯂꯥꯛꯄꯁꯨ ꯐ ꯍꯧꯖꯤꯛꯇꯤꯐꯇꯔꯅꯨꯟ ꯃꯤ
ꯍꯣꯏ ꯍꯧꯖꯤꯛ ꯍꯧꯖꯤꯛ ꯃꯇꯝ ꯂꯅꯥꯀ ꯐ ꯑ ꯉꯔꯥꯡꯁꯨ ꯑꯩꯈꯣꯏꯅꯤ ꯊꯦꯡꯅ ꯊꯣꯛꯄꯅꯦ ꯅꯪ ꯂꯥꯛꯑꯒꯦ ꯇꯧꯕ ꯃꯅꯥꯛꯇ ꯊꯣꯛꯄꯅꯦ ꯑꯉꯥꯡ ꯅꯉꯥꯏꯗꯨ ꯇꯧ ꯍꯥꯏꯕꯒꯤ ꯑꯗꯨꯝ ꯂꯩꯔꯒ ꯂꯚꯦꯟꯁꯅꯁꯨ ꯑꯦꯁ ꯑꯩ ꯁꯨꯝ ꯃꯁꯥ ꯅꯨꯡꯉꯥꯏꯇꯦ ꯍꯥꯏꯅ ꯇꯨꯝꯊꯣꯛꯈ꯭ꯔꯕ ꯑꯗꯨꯒꯤ ꯑꯁ ꯑꯁꯤ ꯑꯃꯨꯒ ꯑꯃꯨꯛꯒ ꯗꯨꯀꯥꯟ ꯍꯥꯡꯗ꯭ꯔꯗꯤꯦ ꯃꯔꯨꯞ ꯄꯤꯅꯤꯡꯉꯥꯏ ꯂꯩꯔꯣꯏ ꯍꯥꯏꯅ ꯑꯩꯅ ꯊꯣꯛꯄꯅꯦꯕ ꯑꯦꯩꯅ ꯇꯨ ꯑꯣꯔꯗꯔꯒ ꯅꯨꯄꯤꯤꯃ ꯇ ꯊ꯭ꯔꯦꯗꯤꯡ ꯊꯧꯕ ꯂꯥꯛꯑꯦ ꯊ꯭ꯔꯦꯗꯤꯡ ꯇꯧꯕ ꯂꯥꯛꯔꯒ ꯑꯩꯅ ꯑꯁ ꯅꯪꯒꯤꯗꯣ ꯑꯁꯤ ꯁꯥꯏꯠ ꯂꯣꯛꯇꯨ ꯁꯝ ꯌꯥꯝ ꯌꯥꯝꯃꯦ ꯀꯦꯟꯗꯂꯤꯡ ꯇꯧꯑꯣꯅ ꯍꯥꯏꯕ ꯑꯗꯨꯒ ꯍꯣꯏ ꯍꯦꯅ ꯃꯥꯗꯨ ꯀꯇꯤꯡꯁꯨ ꯇꯧꯔꯦ ꯑꯗꯨꯒ ꯑꯩꯅ ꯑꯁ ꯅꯪ ꯐꯦꯁꯤꯌꯦꯜꯗꯣ ꯂꯤꯁꯤꯡ ꯑꯃꯅꯦ ꯑꯗꯣ ꯑꯩ ꯑꯩꯠ ꯍꯟꯗ꯭ꯔꯦꯗꯠꯇ ꯇꯧꯕꯤꯈ꯭ꯔꯒꯦ ꯃꯤ ꯂꯩꯁꯨ ꯂꯩꯇꯦ ꯅꯪ ꯪ ꯐ꯭ꯔꯤ ꯑꯣꯏꯌꯦ ꯇꯧꯅꯤꯒꯗꯤ ꯇꯧ ꯍꯥꯏꯕꯒꯤ ꯃꯥꯁꯨ ꯂꯦꯀꯦꯁꯀꯨꯝꯕ ꯌꯥꯝ ꯅꯕꯒꯤꯀꯣ ꯑꯗꯨꯒ ꯑꯃꯨꯛꯒ ꯇꯧꯕ ꯑꯗꯨ ꯑꯣꯏꯔꯒ ꯌꯥꯝ ꯐꯔꯕ ꯑꯩꯒꯤ ꯑꯩꯒꯤꯗꯃꯛꯇꯀꯣ ꯍꯥꯏꯗꯤ
ꯅꯪ ꯀꯦꯟꯗꯜꯗꯨꯗꯤ ꯐꯪꯈ꯭ꯔꯕ꯭ꯔꯣ ꯅꯪ ꯅꯍꯥꯟ ꯊꯤꯔ ꯂꯩꯕꯗꯨ ꯐꯪꯈ꯭ꯔꯕꯣ
ꯐꯪꯂꯤ ꯐꯪꯗꯦ ꯑꯗꯨ ꯀꯦꯟꯗꯜꯗꯤ ꯐꯪꯗ꯭ꯔꯦ ꯑꯗꯨ ꯂꯨꯄꯥ ꯇꯔꯥꯒꯤ ꯅꯪꯅ ꯅꯍꯥꯟ ꯏꯁꯊꯟꯒꯤ ꯕꯥꯔꯗꯦꯗ ꯂꯧꯔꯛ ꯑꯗꯨ ꯑꯗꯨꯒꯨꯝꯕ ꯇꯥꯏꯞꯇ ꯑꯗꯨꯒꯨꯝꯕꯗ ꯇꯧꯕ ꯑꯗꯨꯒꯨꯝꯕꯗ ꯇꯧꯕꯗ ꯈꯔꯗꯤ ꯀꯩꯅꯣ ꯂꯨꯕꯀꯣ ꯑꯄꯤꯛꯄꯅ ꯑꯩꯒꯤꯗꯃꯛꯇ ꯄꯔꫭꯔꯇꯨꯒꯜ ꯑꯣꯏꯕꯅꯦꯕ ꯀ ꯇꯞꯗꯨ ꯈꯔꯥ ꯏꯖꯤꯗꯤ ꯑꯣꯏꯔꯒ ꯑꯗꯨꯝ ꯈꯔ ꯁꯣꯏꯔꯗꯤ ꯗꯦꯟꯖꯔ ꯑꯣꯏꯕ
ꯍꯣꯏ ꯅꯥꯒꯅꯤꯅꯦ ꯏꯁꯀꯤꯟꯗꯣ ꯄꯥꯜꯂꯗꯤꯀꯣ
ꯎꯝ ꯎꯝ ꯎ ꯎꯅ ꯍꯥ ꯑꯗꯨ ꯁꯀꯤꯝꯗ ꯄꯥꯜꯂꯗꯤ ꯅꯥꯕꯅꯦ ꯍꯣꯏ